ꯇ ꯇꯥꯕ꯭ꯔꯣ
ꯅꯪꯗꯤ ꯇꯥꯕ꯭ꯔꯣ
ꯑꯥ ꯇꯥꯏꯌꯦ ꯑꯩꯅ ꯐꯣꯟ ꯇꯧꯕꯅꯦ ꯑꯗꯨꯗꯨꯒ ꯐꯣꯟ ꯇꯧꯕꯁꯦ ꯌꯥꯗꯦ ꯍꯥꯏꯕ ꯀꯩꯒꯤꯅꯣ ꯈꯪꯗꯦꯌꯦ
ꯃꯣꯏꯒꯤꯁꯦ ꯑꯃꯨꯛ ꯌꯥꯔꯦ ꯃꯣꯏꯁꯦ ꯑꯃꯨꯛ ꯌꯥꯗꯕ ꯃꯥꯜꯂꯦꯀꯣ ꯑꯗꯨꯕꯨꯗꯤ
ꯍꯣꯏ ꯍꯣꯏ ꯀꯩ ꯇꯧꯔꯝꯃꯤꯅꯣ ꯅꯪꯕꯨ
ꯑꯩꯁꯦ ꯑꯗꯨꯝ ꯐꯃꯨꯡꯗ ꯍꯤꯞꯄꯒ ꯐꯣꯟ ꯌꯦꯡꯉꯝꯕꯅꯦ ꯅꯪꯅ ꯀꯩꯗꯧꯔꯝꯃꯤꯅꯣ
ꯑꯣ ꯑꯩꯁꯨꯅꯦ ꯑꯩꯗꯣ ꯉꯁꯤꯗꯣ ꯑꯩꯈꯣꯏ ꯕꯨꯕꯣꯛꯍꯣꯏꯗ ꯀꯣꯏꯔꯨꯕꯅꯦ ꯑꯩꯈꯣꯏ ꯑꯉꯥꯡꯅꯦ ꯑꯩꯈꯣꯏ ꯆꯦꯅꯦ ꯑꯩꯅꯦ ꯑꯩꯈꯣꯏ ꯃꯥꯅꯦ ꯇꯧꯔꯒ ꯌꯒꯥ ꯂꯥꯏꯠ ꯊꯣꯛꯎꯔꯦ ꯉꯥꯏꯍꯥꯛ ꯃꯌꯥꯝ ꯂꯥꯡꯗꯅ ꯈꯣꯠꯇꯅ ꯑꯗꯨꯗꯣ ꯍꯜꯂꯦ ꯍ ꯍꯜꯂꯛꯑꯒ ꯑꯩꯁꯨ ꯁꯨꯝ ꯋꯥꯏꯌꯦꯦꯅ ꯄꯣꯠ ꯊꯥꯔꯝꯕꯅꯦ
ꯑꯗꯨꯗꯤ ꯏꯟꯁꯥꯡ ꯑꯍꯥꯎꯕ ꯆꯥꯔꯛꯄ꯭ꯔꯣꯕꯕ ꯍꯣꯏ ꯆꯠꯂꯨꯕꯗꯣ
ꯆꯋꯥꯇꯦꯗ ꯑ ꯑꯗꯨꯗꯤꯁꯒ ꯍꯥ ꯇ ꯍꯒ ꯅꯨꯡ ꯊꯤꯟ ꯑꯣꯏꯅ ꯀꯣꯏꯕ ꯆꯠꯄꯅꯦ ꯍꯩꯩꯅꯎ ꯑꯃꯨꯟꯕꯕꯨꯗꯤ ꯃꯌꯥꯝ ꯆꯥꯔꯛꯑꯦ ꯁꯥꯎꯋꯦ ꯊꯨꯝꯁꯨ ꯊꯨꯝꯃꯦ ꯑꯗꯨꯒ ꯆꯥꯎꯁꯨ ꯆꯥꯎꯕ ꯃꯣꯏꯒꯤꯗꯣ ꯌꯨꯝꯗ ꯄꯥꯟꯕꯁꯨ ꯑꯣꯏꯕ ꯑꯗꯨꯗꯨꯒꯤ ꯍꯩꯩꯅꯎ ꯑꯃꯨꯟꯕ ꯃꯌꯥꯝ ꯆꯥꯔꯛꯑꯦ ꯑꯦ
ꯍꯥꯎꯊꯔꯦ
ꯎꯝ ꯍꯥꯎꯊꯔꯦ ꯅꯪꯗꯤ ꯀꯩ ꯌꯦꯟꯁꯥꯡ ꯆꯥꯒꯦ ꯉꯁꯥꯏ ꯑꯌꯨꯛꯇꯤ ꯑꯍꯥꯎꯕ ꯆꯥꯕ꯭ꯔꯣ ꯍꯥꯎꯇꯕ ꯆꯥꯕ꯭ꯔꯣ
ꯑꯍꯥꯎꯕ ꯆꯥꯏꯑ ꯉꯁꯤꯗꯣ ꯑꯩꯈꯣꯏ ꯏꯃꯥꯟꯅꯕꯤꯁꯤꯡ ꯆꯥꯛ ꯆꯥꯅꯁꯦꯅ ꯆꯥꯛ ꯆꯥꯅꯩꯌꯦ ꯑꯗꯨꯗꯨꯒꯤ ꯆꯥꯛ ꯆꯥꯛ ꯆꯥꯅ ꯍꯥꯏꯕ ꯌꯦꯟꯁꯥꯡ ꯑꯍꯥꯎꯕ ꯆꯥꯏꯌꯦ ꯉꯁꯥꯏ ꯍꯥꯏꯛꯇꯤ ꯑꯩꯈꯣꯏ ꯇꯔꯦꯠ ꯆꯥꯅꯕꯅꯦ ꯑꯗꯣ ꯏꯟꯆꯥꯡ ꯍꯥꯎꯕ ꯆꯥꯏ ꯌꯦꯟ ꯊꯣꯡꯉ ꯆꯥꯏꯔꯌꯦ
ꯌꯦꯟ ꯑꯣꯏꯅ ꯊꯣꯡꯉꯒ ꯇꯔꯔꯕ ꯀꯅꯥꯅ ꯊꯣꯡꯕꯅꯣ ꯌꯦꯟꯗꯨ
ꯑꯩꯅ ꯊꯣꯡꯉꯦ ꯁꯂꯥꯠ ꯑꯃ ꯇꯧꯔꯦ ꯑꯗꯨꯗꯩ ꯀꯥꯂꯦꯖꯥꯒ ꯃꯤꯃꯤꯒ ꯑꯃ ꯃꯦꯠꯂꯦ ꯑꯗꯣ ꯑꯩꯈꯣꯏ
ꯑꯁ ꯇꯧꯋꯍꯦ ꯇꯤꯟ ꯇꯥꯗꯔꯦ ꯅꯪ ꯏ ꯋꯥ
ꯈꯔ ꯇꯧꯋꯦꯀꯣ ꯈꯔ ꯑꯗꯨꯝ ꯍꯥꯎꯕ ꯍꯥꯏ ꯍꯥꯏꯇꯥꯔꯦ
ꯃꯤꯗꯤ ꯌꯥꯝ ꯇꯧꯋꯦ ꯈꯔꯗꯅ ꯅꯠꯇꯦ ꯌꯥꯝ ꯌꯥꯝ ꯇꯧꯋꯦ ꯍꯥꯏꯕ
ꯀꯗꯥꯥꯏꯗꯅꯣ ꯈꯔ ꯈꯛꯇꯅꯤ ꯅꯪꯁꯨ
ꯑꯗꯨꯗꯣ ꯑꯦ ꯑꯩꯅ ꯀꯩꯅꯣꯝꯁꯨ ꯍꯥꯏꯅꯤꯡꯕ ꯅꯦ ꯑꯗꯣ ꯍꯧꯖꯤꯛ ꯈꯪꯗꯦꯅꯦ ꯍꯥꯏꯗꯣꯏꯁꯦ ꯃꯤꯗꯤ ꯀꯩꯅꯣꯒꯤ ꯗꯗꯥꯒꯤ ꯃꯆꯥꯒꯤ ꯂꯤꯕꯥꯝ ꯂꯩꯕꯤꯅꯤꯒ ꯍꯥꯏꯕ ꯄꯥꯎ ꯑꯃ ꯁꯨꯝ ꯑꯩꯅ ꯇꯥꯛꯑꯕ
ꯀꯔ ꯀ
ꯋꯥꯔꯤ ꯁꯥꯟꯅꯕꯁꯤꯗ ꯁꯨꯝ ꯌꯥꯎꯔꯛꯄ ꯑꯃ ꯁꯨꯝ ꯇꯥꯕ ꯑꯗꯨꯗ ꯁꯨꯃꯁꯤ ꯥꯂ ꯥꯃꯜ ꯅꯨꯄꯤꯒ ꯇꯧꯕꯅꯤ ꯀꯥꯏꯅ ꯅꯨꯄꯤ ꯑꯣꯏꯔꯕ ꯃꯅꯤꯅ
ꯑ ꯋꯥ ꯂꯩꯕꯤꯒꯦ ꯇꯧꯕꯅꯦꯕ ꯇꯕꯥ ꯀ꯭ꯂꯥꯁ ꯇꯣ ꯁꯤꯛꯁ ꯁꯚꯦꯟ ꯀꯥꯔꯔꯕꯕꯅꯤ ꯍꯥꯏꯗꯤ ꯀꯤꯁꯃꯦꯟ ꯀꯥꯏꯔꯝꯃꯤꯅ ꯂꯩꯕꯤ ꯃꯥꯗ ꯑꯩꯅ ꯁꯤꯖꯤꯟꯅꯕꯗꯨꯗꯅ ꯃꯥꯁꯨ ꯄꯥꯝꯕ ꯃꯥꯁꯄꯥꯥꯝꯕꯗ ꯑꯗ ꯍꯥꯏꯗꯤ ꯅꯨꯄꯤ ꯃꯆꯥꯅꯤꯅ ꯑꯗꯨꯝ ꯑꯀꯦ ꯑꯉꯧꯕꯁꯦ ꯄꯥꯝꯃꯤꯗꯅ
ꯍꯣꯏ ꯄꯥꯝꯕꯅꯦ
ꯑꯗꯨꯅ ꯑꯩꯒꯤꯁꯨ ꯂꯣꯏꯔꯦꯕ ꯂꯣꯏꯕꯗꯨꯗ ꯑꯩꯒꯤꯁꯨ ꯆꯦꯟꯕꯗ ꯃꯥꯒꯤꯗꯃꯛꯇ ꯆꯦꯟꯕꯤꯒꯦꯅ ꯈꯜꯂꯝꯕ
ꯑꯣ ꯑꯗꯨꯅꯦꯩꯅ ꯑꯗꯨ ꯑꯩꯅ ꯇꯥꯕ ꯁꯨꯝ ꯑꯗ ꯍꯥꯏꯕꯅꯤꯗ ꯗꫭ ꯂꯤꯞꯕꯥꯝꯗꯨꯕꯨ ꯂꯩꯈ꯭ꯔꯥꯕꫭ ꯂꯩꯒꯤꯗ꯭ꯔꯤꯕꯣ꯫
ꯂ ꯂꯩꯗ꯭ꯔꯤꯌꯦ-ꯂꯩꯗ꯭ꯔꯤꯌꯦ ꯑꯩꯅ ꯄꯣꯠ ꯑ ꯑꯩꯅ ꯑꯩꯁꯦ ꯂꯣꯏꯕꯒ ꯆꯦꯜꯂꯒꯦ꯫
ꯑꯣ ꯐꯩ-ꯐꯩ ꯑꯗꯨꯃꯥꯏꯟ ꯇꯧꯒꯗꯕꯅꯤ ꯅꯤꯅꯦ ꯍꯥꯏꯁꯤꯗꯤ꯫
ꯃꯥꯅꯦ ꯑꯩꯈꯣꯏꯗꯤ ꯈꯔ ꯂꯤꯔꯃꯤꯅ ꯀꯣ꯫ ꯍ ꯑꯅꯧꯕ ꯅꯣꯏꯒꯗꯤ ꯃꯥꯟꯅꯔꯔꯣꯏꯕ ꯑꯩꯈꯣꯏꯗꯤ ꯈꯔ ꯑꯝ ꯈꯔ ꯈꯦꯠꯅꯔꯦꯕ ꯍꯥꯏꯗꯤ ꯏꯆꯥ ꯏꯁꯨ ꯂꯩꯔꯛꯄ ꯒꯥꯏꯁꯦ ꯍꯦꯛ ꯗꯤ ꯑꯉꯥꯡꯁꯨꯗꯤ ꯈꯔ ꯈꯟꯗꯕ ꯌꯥꯗ꯭ꯔꯦꯕ ꯏꯊꯟ
ꯀꯌꯥ
ꯃꯔꯤꯅꯤ꯫
ꯑꯣ ꯃꯔꯤ ꯅꯨꯄꯤ ꯀꯌꯥ ꯅꯨꯄꯥ ꯀꯌꯥ꯫
ꯑ ꯅꯨꯄꯥ ꯑꯅꯤ ꯅꯨꯄꯤ ꯑꯅꯤ꯫
ꯑꯣ ꯑꯗꯨ ꯅꯪꯅ ꯀꯌꯥ ꯁꯨꯕ ꯑꯣꯏꯗꯣꯏꯅꯣ ꯑꯍꯜꯂꯣ ꯅꯠꯇ꯭ꯔꯒ ꯑꯇꯣꯝꯕꯤꯔꯣ꯫
ꯑꯇꯣꯝꯕꯤꯅꯤ ꯑꯇꯣꯝꯕꯤ꯫
ꯑꯣ ꯇꯣꯝ ꯇꯣꯝꯕꯤ ꯇꯥꯔꯦ ꯑꯗꯨꯗꯤ꯫
ꯍꯣꯏ ꯅꯣꯏꯒꯤ ꯅ ꯀꯌꯥꯅꯣ꯫
ꯑꯩꯈꯣꯏꯒꯤꯁꯤꯅ ꯑꯍꯨꯝꯅꯦ꯫ ꯑꯩꯈꯣꯏꯒꯤꯅ ꯑꯈꯣꯏ ꯆꯦꯝꯅꯦ ꯑꯩꯈꯣꯏ ꯇꯥꯑꯝꯅꯦ ꯑꯗꯨꯒ ꯑꯩꯒ ꯑꯗꯨꯃꯥꯏꯅ ꯇꯧꯋꯦ ꯑꯩꯈꯣꯏꯁꯨ꯫ ꯑꯝ
ꯑꯗꯨꯗꯤ ꯑꯇꯣꯝꯕꯤꯅꯤ ꯇꯤꯟꯅꯩ ꯋꯥꯔꯤꯅꯤꯅꯦ꯫
ꯑꯥꯎ ꯃꯥꯥꯟ
ꯍꯍꯍꯍ ꯍꯝ ꯑꯩꯈꯣꯏꯒꯤꯁꯨ ꯅꯨꯄꯥ ꯅꯨꯄꯥ ꯑꯅꯤꯗꯨꯅ ꯑꯍꯟꯅꯦ꯫ ꯑꯗꯨꯗꯨꯒ ꯑ ꯃꯊꯪꯗ ꯑꯩꯈꯣꯏ ꯆꯦ ꯂꯩꯔꯦ ꯃꯊꯪ ꯑꯩ ꯂꯩꯔꯦ
ꯑꯗꯣ ꯂꯣꯏꯅ ꯑ ꯂꯨꯍꯣꯡꯒ꯭ꯔꯕꯣ ꯅꯠꯇ꯭ꯔꯒꯅ ꯂ ꯑ ꯂꯩꯁꯥꯕꯤ ꯄꯥꯈꯪ ꯑꯣꯏꯔꯤꯕ꯭ꯔꯣ ꯀꯃꯥꯏꯟ ꯇꯧꯔꯤꯒꯦ꯫ ꯇꯥꯒꯤꯗ꯭ꯔꯕ꯭ꯔꯣ꯫
ꯑꯣ ꯇ ꯑ ꯀꯩꯅꯣ ꯑꯈꯣꯏ ꯇꯥꯃꯣ ꯑ ꯈ꯭ꯋꯥꯏ ꯑꯍꯟꯗꯨꯗꯤ ꯂꯨꯍꯣꯡꯉꯦ꯫
ꯑꯣ
ꯑꯗꯣ ꯀꯨꯏꯔꯦꯗ ꯃꯥꯗꯤ ꯃꯆꯥ ꯑꯅꯤ ꯃꯆꯥ ꯑꯅꯤ ꯅꯤ ꯁꯨꯔꯦ ꯌꯥꯎꯕ ꯑꯗꯨꯗꯨꯒ ꯀꯩꯅꯣꯒ ꯑꯛ ꯃꯊꯪꯗ ꯑꯩꯈꯣꯏ ꯇꯥꯃꯣ ꯑꯃꯗꯨꯗ ꯑꯃꯨꯛ ꯎꯝ ꯀꯩꯅꯣ ꯃꯥ ꯃꯥꯅ ꯑꯃꯨꯛ ꯂꯨꯍꯣꯡꯗ꯭ꯔꯤ ꯃꯥꯁꯨ ꯃꯥ ꯂꯨꯍꯣꯡꯗꯧꯕ ꯆꯍꯤ ꯑꯍꯨꯝꯃꯨꯛ ꯈꯔ ꯋꯥꯠꯂꯤ ꯃꯊꯪ ꯑꯩꯈꯣꯏ ꯆꯦꯗꯅ ꯑꯃꯨꯛ ꯃꯊꯪ ꯆꯍꯤ ꯂꯨꯍꯣꯡꯅꯩ ꯍꯥꯏꯅ ꯀꯟꯅ ꯇꯧꯔꯤ
ꯑꯣ ꯅꯣꯏ ꯏꯆꯦꯅ ꯍꯥꯟꯅ ꯍꯣꯡꯈ꯭ꯔꯅꯦꯕ ꯑꯗꯨꯗꯤ
ꯍꯣꯏ ꯑꯩꯈꯣꯏ ꯆꯦꯛꯅ ꯑꯩꯈꯣꯏ ꯇꯥꯃꯣꯒ ꯑꯩꯈꯣꯏ ꯆꯦꯛꯒ ꯑꯗꯨ ꯌꯥꯝ ꯐꯟꯅꯗꯦꯕ ꯑ ꯑꯗꯨꯅ ꯃꯥ ꯑꯩꯣꯏ ꯇꯥꯃꯣ ꯃꯥꯒꯗꯣ ꯆꯍꯤ ꯑꯅꯤꯃꯨꯛꯇ ꯍꯟꯅꯕꯅꯦꯕ ꯍꯟꯅꯕꯅꯤꯅ ꯍꯣꯏ ꯇꯥꯃꯣꯗꯣ ꯉꯥꯏ ꯂꯩꯔꯗꯤ ꯑꯩꯈꯣꯏ ꯆꯦꯗꯤ ꯆꯍꯤꯗꯣ ꯃꯌꯥꯝ ꯌꯥꯝꯃꯗꯧꯕ
ꯍꯣꯏ ꯍꯣꯏ ꯆꯨꯝꯃꯦ
ꯑꯗꯨꯗꯨꯅ ꯑꯩꯈꯣꯏꯁꯤꯦ ꯍꯥꯟꯅ ꯂꯨꯍꯣꯡꯉꯅꯤ ꯃꯊꯪ ꯑꯩꯈꯣꯏ ꯇꯥꯃꯣꯅ ꯑꯃꯨꯛ ꯑꯩꯈꯣꯏ ꯌꯨꯝꯒ ꯁꯥꯔꯀꯥꯟꯗ ꯂ ꯍꯣꯡꯅꯤꯅ ꯍꯥꯏꯕꯅꯦꯈꯣꯏꯃꯥ ꯑꯣꯏꯅꯗꯤ ꯈꯪꯗꯦ ꯑꯗꯣ
ꯍꯣꯏ ꯑꯗꯨꯃꯥꯏꯅ ꯇꯧꯔꯒ ꯐꯩ ꯑꯁ ꯑꯩꯈꯣꯏꯁꯨ ꯈꯣꯏꯗꯥꯗꯨꯗꯤ ꯂꯨꯍꯣꯡꯗ꯭ꯔꯤꯌꯦ ꯑꯩꯈꯣꯏ ꯆꯦꯕꯨꯗꯤ ꯂꯨꯍꯣꯡꯉꯦ ꯑꯩꯈꯣꯏ ꯑ ꯉꯥ ꯑꯃ ꯂꯩ ꯍꯥꯏꯕꯗꯣ ꯑꯗꯨꯗꯣ ꯑꯩꯈꯣꯏ ꯆꯦꯒꯤ ꯑꯉꯥꯡꯅꯦ ꯋꯥ ꯅꯤꯌꯥꯕ ꯃꯥꯖꯤ ꯍꯟꯗꯛꯇꯣ ꯊꯥ ꯑꯃ ꯈꯔ ꯍꯦꯜꯂꯦ ꯑꯗꯨꯗꯨꯒ ꯃꯥꯁꯦ ꯍꯧꯖꯤꯛꯁꯦ ꯈꯔ ꯈꯔ ꯆꯥꯎꯈꯠꯂꯝꯗꯥꯏꯒꯤ ꯌꯥꯝ ꯌꯥꯝ ꯀꯞꯄꯦꯕ ꯑꯉꯥꯡ ꯀꯄꯒꯅ ꯁꯤꯡꯕ‌ ꯍꯦꯟꯒꯠ ꯑꯀꯥꯁꯨ ꯍꯥꯏꯅ ꯭ꯔꯅꯦ ꯑꯗꯨꯒꯤꯅ ꯃꯥ ꯈꯔ ꯈꯔ ꯀꯞꯄꯤ ꯍꯧꯖꯤꯛ
ꯈꯔ ꯈꯔꯪꯗꯤ ꯃꯌꯥꯝ ꯀꯞꯄꯛꯈꯤꯅꯤ ꯍꯧꯖꯤꯛꯇꯤ ꯍꯥꯏꯗꯤ ꯑꯉꯥꯡꯗꯣꯃ ꯍꯥꯏꯗꯤ ꯄꯤꯛꯏꯕꯗꯨꯅꯅꯦꯕ
ꯍꯣꯏ ꯍꯣꯏ ꯌꯥꯝ
ꯈꯔ ꯆꯥꯎꯔꯛꯒꯕꯨꯗꯤ ꯁꯥꯟꯅꯕꯒ ꯍꯩ ꯔꯥꯕꯨꯗꯤ ꯍꯥꯏꯗꯤ ꯊꯔꯕꯨꯗꯤ ꯀꯥꯄꯔꯦ ꯍꯧꯖꯤꯛꯇꯤ ꯍꯤꯗꯥꯛ ꯀꯀꯀꯥꯞꯄꯔꯗꯤ ꯑꯃꯨꯛꯀꯁꯨ ꯍꯤꯜꯂꯤꯗꯅ
ꯏꯃꯥ ꯅꯍꯥꯟ ꯍꯤꯗꯥꯛ ꯀꯥꯞꯄꯨꯕ ꯅꯨꯃꯤꯠꯁꯦ ꯁꯤꯁꯤꯒꯤ ꯃꯥꯁꯦ ꯈꯔ ꯉꯟꯅ ꯀꯥꯞꯄꯦꯕ ꯑꯗꯨ ꯉꯟꯅ ꯀꯥꯞ ꯀꯞꯄꯒ ꯅꯨꯡꯊꯤꯟ ꯋꯥꯏꯁꯤꯗꯅꯦ ꯀꯞꯄꯦ ꯀꯞꯄꯦ ꯀꯞꯄꯗ ꯖꯁ ꯃꯃꯥꯏ ꯃꯃꯤꯀꯥꯁꯦ ꯉꯥꯡꯁꯛ ꯉꯥꯡꯁꯜꯂꯒ ꯁꯪꯉꯒ ꯀꯞꯄꯒꯤ ꯃꯊꯦꯝꯐꯝꯨ ꯈꯪꯗꯕꯤ ꯈꯪꯗꯦ ꯀꯌꯥ ꯃꯦꯟ ꯇꯥ ꯁꯦ ꯀꯥꯞ ꯀꯞ ꯄꯦ ꯑꯗꯩ ꯅꯨꯡꯗꯥꯡꯕꯨꯗꯤ ꯈꯔ ꯑꯗꯨꯏ ꯅꯨꯃꯤꯠꯇꯨꯕꯨꯗꯤ ꯅꯨꯡꯗꯥꯡꯁꯦ ꯀꯞꯈꯤꯗ꯭ꯔꯦꯕꯀꯣ ꯑꯗꯨꯃꯥꯏ ꯇꯧ ꯄꯨꯔꯛꯑꯦ ꯑꯗꯣ ꯍꯤꯗꯥꯛ ꯀꯥꯞꯄꯨꯕꯩ ꯀꯟ ꯀꯟ ꯀꯞꯄꯤꯅꯦ ꯑꯗꯣ ꯍꯧꯖꯤꯛꯁꯤꯅ ꯑꯃꯨꯛ ꯅꯨꯡꯗꯥꯡꯁꯦ ꯉꯔꯥꯡ ꯉꯍꯥꯟꯗꯩ ꯑꯃꯨꯛ ꯀꯞꯄꯦꯕ ꯃꯥꯁꯦ ꯀꯩꯒꯤꯅꯣ ꯈꯪꯗꯕ ꯃꯕꯨꯛ ꯅꯥꯔꯤꯔꯥ ꯅꯠꯇ꯭ꯔꯒꯅ ꯀꯩ ꯇꯧꯔꯤꯅꯣꯁꯦ ꯈꯪꯗꯕ ꯑꯗꯨꯝ ꯀꯞꯄ ꯑꯗꯨꯗꯨꯒ ꯑꯥ ꯐ ꯊꯦꯝꯃꯒ ꯐꯕꯨꯗꯤ ꯐꯒꯤꯕ ꯀꯣ ꯑꯗꯨꯏꯁꯨ ꯈꯨꯀꯞ ꯑꯇꯣꯞꯄ ꯃꯈꯣꯡꯒꯥꯁꯦ ꯀꯥꯎꯔ ꯑꯥ ꯌꯥꯝ ꯈꯪꯗꯦ ꯅꯨꯡꯉꯥꯏꯇꯕꯒꯤ ꯃꯥꯟꯕ ꯈꯨꯀꯞ ꯑꯃ ꯂꯩꯗꯥꯏꯅꯦ ꯑꯗꯨꯃꯥꯏ ꯇꯧꯔꯤꯅꯦꯃꯤ
ꯑꯁ ꯈꯔ ꯀꯞꯈꯤꯅꯤ ꯍꯥꯏꯗꯤ ꯃꯣꯏꯗꯤ ꯀꯞꯄꯒ ꯅꯥꯔꯒ ꯁꯤꯡꯕ ꯍꯦꯟꯒꯠꯂꯑꯦꯅ ꯍꯥꯏꯅꯩꯗꯅ ꯑꯉꯥꯡꯁꯤꯡꯗꯤ
ꯍꯣꯏ ꯍꯣꯏ ꯑꯗꯨꯝꯃꯥꯏꯒꯤꯔꯥ ꯈꯪꯗꯦ
ꯑꯗꯩ ꯈꯔ ꯍꯥꯏꯗꯤ ꯑꯉꯥꯡ ꯃꯆꯥ ꯁꯦꯟꯅꯕ ꯍꯥꯏꯁꯤꯗꯕꯨ ꯋꯥꯈ꯭ꯔꯕꯅꯤ ꯑꯗꯨꯝ ꯁꯦꯟꯅꯔ ꯂꯩꯗꯣꯏꯅꯤ ꯅꯠꯇ꯭ꯔꯥ ꯃꯣꯏꯗꯤ ꯃꯁꯥ ꯃꯊꯟꯗ ꯀꯩꯝ ꯇꯧꯕ ꯉꯝꯗꯕꯅꯤꯅꯀꯣ
ꯍꯣꯏ ꯍꯣꯏ ꯑꯗꯨꯅ ꯑꯩꯈꯣꯏ ꯆꯦꯗꯣ ꯑꯗꯨꯝ ꯃꯃꯥꯖꯦ ꯀꯩꯅꯣ ꯇꯧꯔꯦ ꯍꯥꯏꯗꯤ ꯃꯥꯅ ꯊꯦꯝꯃꯒ ꯈꯣꯠꯂꯒ ꯇꯧꯗ꯭ꯔꯗꯤ ꯌꯥꯗꯕ ꯈꯪꯕ꯭ꯔꯥ ꯑꯗꯨꯗꯨꯅꯅꯦ ꯑꯗꯩ ꯇꯨꯝꯕꯁꯤꯁꯨ ꯀꯨꯏꯅ ꯇꯨꯝꯃꯨ ꯌꯥꯗꯦꯕ ꯃꯥꯗꯤ ꯑꯗꯨꯗꯨꯅ ꯆꯦꯁꯦ ꯋꯥꯔꯕꯅꯦ ꯍꯥꯏꯕ ꯃꯥ ꯁꯦꯟꯅ ꯍꯣꯠꯅꯕꯗ ꯑꯥ ꯍꯪ ꯍ ꯍꯥꯏꯔꯣ ꯍꯥꯏꯔꯛꯑꯣ ꯅꯪ ꯋꯥꯗꯣ ꯑꯗꯨꯝ
ꯅꯪ ꯍꯧꯖꯤꯛ ꯆꯦ ꯌꯨꯝꯗ ꯂꯩꯕꯖꯦ ꯌꯥꯝ ꯅꯨꯡꯉꯥꯏꯕ ꯃꯥꯜꯂꯦ ꯀꯣ
ꯅꯪꯃꯨꯛ ꯐꯦꯁꯕꯨꯛ ꯅꯨꯡꯉꯥꯏ ꯅꯨꯡꯉꯥꯏꯌꯦ ꯌꯨꯝꯗ ꯂꯩꯕꯁꯦ ꯀꯩꯅꯣ ꯈꯪꯗꯦ ꯌꯥꯝ ꯅꯨꯡꯉꯥꯏ ꯍꯥꯏꯗꯤ ꯑ ꯑꯈꯣꯏ ꯃꯥꯥ ꯍꯣꯏꯒ ꯀꯨꯏꯅ ꯂꯩꯃꯤꯟꯅꯗꯕꯁꯨ ꯀꯨꯏꯔꯦ ꯑꯗꯩꯗꯤ ꯑꯥ ꯐ꯭ꯌꯨꯁꯦ ꯑꯗꯨ ꯂꯩꯕꯗꯒꯤ ꯑꯩꯈꯣꯏ ꯆꯦꯍꯣꯏ ꯀꯩ ꯀꯥꯁꯨ ꯂꯣꯏꯅ ꯂꯩꯔꯦ ꯑꯗꯩꯗꯤ ꯄꯨꯂꯞ ꯂꯩꯃꯤꯟꯅꯔꯦ ꯑꯗꯩꯗꯤ ꯑꯩꯈꯣꯏ ꯑꯥ ꯍꯥꯏꯗꯤ ꯑꯩꯈꯣꯏꯄꯣꯛ ꯍꯣꯏꯗꯒ ꯆꯠꯇꯅ ꯈꯣꯠꯇꯅ ꯇꯧꯕꯗꯣ ꯀꯨꯏꯔꯦꯗꯅ ꯆꯠꯇꯕ ꯑꯗꯨꯗꯨꯅꯅꯦ ꯑꯗꯣ ꯎꯝ ꯀꯨꯏ ꯍꯥꯏꯗꯤ ꯀꯨꯏꯅ ꯇꯧꯔꯨꯗꯕ ꯃꯌꯥꯝ ꯑꯃ ꯇꯧꯕꯒꯤ ꯐꯟ ꯅꯨꯡꯉꯥꯏꯕꯗꯣ ꯗꯨꯃꯥꯏ ꯇꯧꯋꯦ ꯌꯥꯝ ꯅꯨꯡꯉꯥꯏ ꯌꯨꯝꯗ ꯂꯩꯕ
ꯑꯩ ꯆꯠꯇꯣꯏꯅꯦ ꯑꯩ ꯍꯌꯦꯡ ꯍꯪꯆꯤꯠ ꯆꯠꯀ ꯀꯡꯈꯜꯂꯤꯌꯦ ꯑꯗꯨꯗꯨꯒ ꯍꯪꯆꯤ ꯍꯟꯖꯒꯦ ꯈꯜꯂꯦ ꯑꯗꯨꯒ ꯃꯊꯪꯒꯤ ꯃꯊꯪ ꯃꯟꯗꯦ ꯂꯥꯛꯀꯦꯅ
ꯑꯣ ꯑꯗꯨꯗꯤ ꯑꯩꯅ ꯂꯥꯛꯄ ꯀꯥꯟꯗ ꯅꯪ ꯂꯩꯔꯝ ꯃꯔꯣꯏ
ꯂꯩꯔꯝꯃꯥꯏ ꯅꯪꯅ ꯀꯔꯝ ꯀꯥꯟ ꯂꯥꯛꯇꯣꯏꯕ
ꯑꯩꯖꯦ ꯆꯞꯆꯥꯕꯗꯤ ꯈꯔ ꯑꯩ ꯉꯁꯤ ꯂꯥꯛꯁꯤꯔꯥ ꯀꯥꯏꯅ ꯈꯜꯂꯕꯅꯦ ꯑꯗꯣ ꯑꯉꯥꯡ ꯂꯩꯕꯅꯤꯅ ꯑꯃꯨꯛꯁꯨ ꯆꯠꯅꯤꯡꯗꯕ ꯀꯣ ꯑꯩꯁꯦ ꯑꯗꯩꯗꯤ ꯑꯃꯨꯛ ꯑꯦꯛꯖꯥꯝꯃꯨꯛ ꯇꯧ ꯇꯣꯃꯤ ꯑꯃꯨꯛꯁꯨ ꯑꯃꯨꯛ ꯈꯟꯕꯁꯨꯨ ꯈꯟ ꯁꯥꯟꯅ ꯂꯩꯕꯅꯦ ꯑꯗꯣ ꯑꯗꯨꯃꯥꯏꯅ ꯈꯟ ꯁꯥꯟꯅꯔꯤ ꯀꯥꯟꯁꯤꯗ ꯑꯩꯒ ꯂꯩꯃꯤꯟꯅꯕ ꯏꯃꯥꯟꯅꯕꯤꯗꯣ ꯑꯗꯣ ꯃꯥꯁꯨ ꯂꯥꯛꯑꯔ ꯗꯣ ꯑꯩꯅ ꯍꯥꯏꯔꯦꯕ ꯃꯥꯗꯤ ꯈꯔ ꯀꯨꯏꯅ ꯂꯩꯔꯛ ꯈꯤꯅꯦꯅ ꯑꯗꯩꯗꯤ ꯑꯁ ꯑꯩ ꯏꯊꯟꯗ ꯑꯣꯏꯕꯒ ꯑꯗꯩꯗꯤ ꯃꯤ ꯑꯇꯣꯞꯄ ꯑꯩꯈꯣꯏꯒꯤ ꯑꯥ ꯀꯩꯅꯣ ꯄꯨꯟꯕꯈꯩꯁꯨ ꯃꯣꯏꯁꯨ ꯂꯥꯛꯅꯔꯤꯔꯣꯏ ꯍꯥꯏꯕꯥ ꯑꯗꯨꯗꯤ ꯑꯁ ꯑꯩꯁꯨ ꯂꯩꯔ ꯒꯦꯅꯥꯅ ꯑꯃꯨꯛ ꯂꯩꯔꯤ
ꯂꯩꯌꯣ ꯌꯨꯝꯗ ꯂꯩꯕ ꯂꯩꯒꯣ ꯈꯔ ꯅꯨꯡꯉꯥꯏ ꯍꯥꯏꯗꯤ ꯑꯁꯤꯗ ꯌꯨꯝꯗ ꯌꯨꯝꯗ ꯑꯩꯗꯤ ꯌꯨꯝ ꯆꯠꯈ꯭ꯔꯗꯤ ꯑꯃꯨꯛ ꯆꯠꯅꯤꯡꯗꯦꯕ ꯁꯤꯗ ꯂꯩꯔꯒꯅ ꯑꯃꯨꯛ ꯌꯨꯝ ꯍꯟꯅꯤꯡꯗꯕꯤꯁꯨ ꯇꯧꯋꯦ ꯍꯥꯏꯕ ꯑꯗꯨꯗꯅ ꯌꯨꯝ ꯆꯠꯈꯔꯥꯗꯤ ꯀꯣ ꯑꯁ ꯂꯥꯛꯄꯥꯗ ꯇꯟꯗꯣꯏꯅꯦ ꯂꯥꯛ ꯑꯝꯗꯥꯏꯖꯤ
ꯇꯜꯂꯦ ꯑꯗꯨꯅꯦ ꯌꯨꯝ ꯆꯈꯗꯤ ꯀꯩ ꯍꯥꯏꯕꯥ
ꯁꯤꯗꯧ ꯂꯩꯈꯤꯕꯒꯤ ꯑꯃꯨꯛ ꯁꯤꯗꯥ ꯑꯃꯨꯛ ꯂꯩꯈꯤꯕ ꯌꯨꯝ ꯍꯟꯅꯤꯡꯗꯕꯤꯗꯣ ꯑꯗꯨꯖꯧ ꯅꯦꯕꯥ ꯇꯧꯔꯤꯖꯦ
ꯍꯣꯏ ꯍꯣꯏ ꯑꯁ ꯑꯗꯨ ꯈꯪꯗꯦꯗ ꯌꯨꯝꯗ ꯂꯩꯈ꯭ꯔꯗꯤ ꯀꯩꯅꯣ ꯑꯃ ꯇꯧꯋꯦ ꯅꯨꯡꯗ ꯅꯨꯡꯉꯥꯏꯕ꯭ꯔꯥ ꯀꯩꯅꯣ ꯈꯪꯗꯦ ꯑꯗꯨ ꯅꯪ ꯌꯨꯝ ꯆꯠꯂꯝꯗꯥꯏꯗ ꯍꯥꯏꯔꯝꯃꯣ ꯑꯩꯒ ꯃꯇꯥꯡ ꯇꯣꯀꯠ ꯇꯧꯔꯧꯕ ꯌꯥꯕ꯭ꯔꯥ ꯌꯦꯡꯉ ꯌꯥꯏꯗꯅ
ꯍꯣꯏ ꯍꯣꯏ
ꯍꯣꯏ ꯍꯣꯏ ꯅꯪ ꯀꯩꯇꯧꯔꯤ ꯍꯥꯏꯕꯅꯣ
ꯑꯩꯔꯣ ꯍꯤꯞꯄꯤꯗꯥ ꯀꯔꯤꯕꯨ ꯇꯧꯗꯣꯔꯤꯒꯦ ꯑꯩ ꯅꯨꯡꯊꯤꯜꯁꯤꯗꯕꯨ ꯅꯨꯡꯊꯤꯜꯕꯨ ꯅꯠꯇꯦꯅꯦ ꯅꯨꯝꯗꯥꯡ ꯋꯥꯏꯔꯝ ꯌꯦꯁꯤꯜꯂꯛꯑꯥ ꯄꯣꯠꯅꯤꯗꯥ
ꯅꯪ ꯋꯥꯀꯤꯡ ꯆꯠꯂꯣꯏꯗ꯭ꯔꯥ
ꯍꯥꯥ ꯋꯥꯀꯤꯡꯁꯦ ꯆꯠ ꯁꯦꯔꯥ ꯆꯠꯂꯨꯁꯤꯔꯥ ꯈꯪꯗꯦ ꯆꯥꯛꯗ ꯆꯥꯁꯤꯟꯕꯒꯤꯀꯣ ꯇꯟꯗ ꯅꯪ ꯉ ꯆꯥꯏꯔꯤ ꯄꯥꯃꯨꯡꯗꯩ ꯄꯤꯕ
ꯑꯗꯨ ꯅꯪ ꯋꯥꯀꯤꯡ‌ ꯆꯠ ꯊꯣꯛꯄꯅ ꯐꯅꯤ ꯌꯥꯝ ꯆꯥꯁꯤꯟꯈ꯭ꯔꯕꯅꯤꯅ ꯈꯔ ꯌꯥꯡꯅꯕ ꯍꯣꯔꯦꯟ ꯅꯨꯡꯗꯥꯡꯗꯤ ꯁꯧ꯭ꯂꯤ ꯑꯣꯏꯅ ꯊꯣꯡꯉ ꯆꯥꯔꯣ
ꯆꯤꯟꯖꯥꯡ ꯃꯌꯥꯝ ꯂꯩꯔꯤꯑꯌꯦ ꯉꯁꯥꯏꯒꯤ
ꯍꯣꯏ ꯍꯣꯏ ꯑꯗꯨꯗꯤ ꯑꯩ ꯊꯝꯃꯒꯦ
ꯍꯣꯏ ꯍꯣꯏ ꯊꯝꯃꯣ ꯊꯝꯃꯣ ꯎꯝ